ꯇꯥꯏ
ꯑꯝ ꯀꯗꯧꯒ ꯑꯩ ꯀꯝ ꯇꯧꯒꯦ
ꯌꯥꯝ ꯆꯞ ꯃꯥꯟꯅꯩ ꯍꯦꯛ ꯏꯕꯥꯅꯤꯁꯦ
ꯅꯗꯤ ꯀꯗꯣ ꯑꯩ ꯆꯥꯛ ꯆꯥꯗ꯭ꯔꯤ ꯭ꯔꯦꯛꯐꯥꯁ ꯇꯧꯔ ꯑꯩ ꯇꯧꯔꯤ ꯌꯥꯕ
ꯅꯒꯤꯀ ꯃꯤ ꯃꯁꯗꯦ
ꯑꯁ ꯀꯔꯤ ꯅꯨꯡꯉꯥꯏꯕꯅꯣ ꯅꯪꯗꯤ
ꯑꯩꯗꯤ ꯆꯥꯏ
ꯀꯔꯤ ꯌꯦꯟꯁꯥꯡ ꯆꯥꯔꯦ
ꯌꯦꯟ ꯗꯦꯝ
ꯑꯁ ꯑꯩꯗꯤ ꯌꯦꯟꯅꯦꯅ ꯈꯜꯂꯨꯔꯦ ꯑꯗꯨꯗꯤ ꯌꯦ ꯇꯥꯔꯦ
ꯊꯥꯖꯕ ꯄꯪꯊꯝ ꯊꯝꯅꯨ ꯍꯥꯏꯕꯗꯣ
ꯎ ꯑꯗꯨꯗꯅꯦ ꯆꯨꯝꯃꯦ ꯅꯪ ꯌꯥꯝꯅ ꯊꯥꯖꯕꯅꯤ ꯑꯩꯕꯨꯕꯣꯠ ꯌꯦꯡꯂꯤꯌꯦ ꯔꯣꯅꯥꯜꯗꯣꯒꯤ ꯇꯝꯗ ꯈꯔ ꯌꯦꯡꯉꯦ
ꯅꯅꯥꯎꯗꯣ ꯀꯔꯝ ꯀꯥꯟꯗ ꯁꯥꯟꯅꯗꯣꯏꯕ
ꯗꯦꯠ ꯊ꯭ꯔꯤ ꯍꯥꯏꯕ꯭ꯔꯥ ꯀꯩꯅꯣꯝ ꯍꯥꯏꯕꯅꯣ ꯍꯒꯥ
ꯅꯍꯥꯟꯗ
ꯎꯝ
ꯔꯣꯅꯥꯜꯗꯣꯅ ꯐꯣꯟ ꯇꯧꯔꯛꯑꯦꯕ ꯑꯩꯉꯣꯟꯗꯀꯣ
ꯑꯣ
ꯑꯗꯨꯒ ꯅꯪꯕꯨꯗꯣ ꯄꯨꯔꯒ ꯏꯁꯇꯥꯗꯤꯌꯝꯗ ꯌꯦꯡꯕ ꯂꯥꯛꯑꯣ ꯍꯥꯏ ꯏꯕꯥꯅꯤꯕꯨ
ꯍꯥꯏꯥꯏꯁ ꯆꯂꯦ ꯆꯥꯏ ꯑꯗꯨꯗꯤ
ꯆꯠꯂꯁꯦꯀꯣ
ꯎꯝ
ꯑꯗꯨ ꯅꯪ ꯂꯥꯛꯑꯀꯥꯟꯗ ꯐꯣꯇꯣ ꯄꯪꯀꯥꯞ ꯀꯥꯞꯗꯤ ꯌꯥꯔꯣꯏꯀꯣ
ꯀꯠꯇꯗꯤ ꯀꯅꯣ ꯃꯥꯒ ꯑꯩ ꯅꯍꯥꯟꯗꯣ ꯆꯠꯂꯦ ꯄꯨꯣꯊꯣꯛ ꯀꯥꯞꯃꯤꯟꯅꯕ ꯂꯩꯌꯦ ꯑꯩꯒꯤ
ꯑꯣ ꯅꯪꯅꯍꯖꯈ꯭ꯔꯕ
ꯑꯩꯕꯨꯗꯤ ꯀꯧꯁꯨ ꯀꯧꯕꯤꯗꯦ
ꯅꯪ ꯆꯠꯅꯤꯡꯉꯝꯒꯅꯤ ꯆꯠꯅꯤꯡꯉꯣꯏ ꯀꯔꯥꯅꯪ ꯈꯪꯉ
ꯑꯗꯨ ꯑꯣꯏꯔꯁꯨ ꯍꯥꯏꯐꯦꯠ ꯍꯪꯂꯝꯕꯗꯤ ꯌꯥꯏꯅ
ꯑꯩꯉꯣꯟꯗ ꯀꯣꯜ ꯇꯧꯔꯛꯄꯗꯣ ꯅꯪꯅ
ꯑꯗꯨꯕꯨꯗꯤ ꯅꯪꯅ ꯊꯕꯛ ꯌꯥꯝ ꯆꯤꯜꯂ ꯂꯩꯕꯗꯣ ꯑꯩꯅ ꯅꯪꯒꯤ ꯑꯆꯤꯟꯕꯗꯣ ꯑꯩꯅ ꯀꯥꯏꯍꯟꯅꯤꯡꯗꯕ
ꯆꯤꯟꯗꯦ
ꯑꯗꯨ ꯑꯣꯏꯔꯗꯤ ꯃꯁꯤ ꯂꯥꯛꯄ ꯍꯞꯇꯥꯁꯦ ꯆꯠꯂꯁꯦ ꯌꯦꯡꯕꯀꯣ
ꯎꯝ ꯆꯠꯅ ꯂꯣꯏꯔꯦ
ꯑꯗꯨꯕꯨ ꯑꯩꯗꯤ ꯃꯦꯁꯤꯕꯨ ꯄꯥꯝꯃꯦꯀꯣ
ꯑꯩꯁꯨ ꯍꯥꯏꯗꯤ ꯑꯃ ꯑꯃꯅ ꯍꯩꯅꯗꯦ ꯑꯃꯅ ꯄꯥꯝꯗꯦ ꯑꯗꯨꯃꯥꯏꯅ ꯇꯧꯕ ꯅꯠꯇꯦ ꯑꯗꯨꯝ
ꯔ
ꯍꯅꯏꯗ
ꯑꯩꯁꯨ ꯑꯗꯨꯝ ꯑꯗꯨꯃꯥꯏꯅꯗ ꯑꯅꯤꯃꯛꯄꯨ ꯅꯨꯡꯁꯤꯏꯗ ꯑꯩꯁꯨ
ꯎꯝ ꯈꯔ ꯇꯣꯞꯄꯗꯤ
ꯍꯣꯏ ꯑ ꯌꯥꯝ ꯍꯩꯊꯤꯑꯕꯀꯣ
ꯑꯗꯨꯗ ꯍꯣ
ꯎꯝ ꯅꯪ ꯍꯧꯖꯤꯛ ꯆꯥꯔꯤꯕꯗꯨꯕꯨ ꯀꯩꯅꯣꯕ
ꯌꯦꯔꯃꯦ
ꯑꯁ ꯃꯤ ꯆꯥꯟꯗꯤ ꯃꯁꯥꯒꯁꯤꯦ ꯌꯥꯝ ꯐꯔꯝꯗꯧ ꯃꯥꯜꯂꯦꯀꯣ
ꯀꯅꯒ ꯐꯗꯦꯗ ꯅꯒꯟꯗꯅ
ꯒꯟꯕꯝꯃꯤꯗꯣ ꯍꯁꯝ
ꯑꯗꯨꯗꯤ ꯑꯩ ꯌꯥꯝ ꯅꯥꯒꯜꯂꯦ
ꯑꯣ ꯍꯌꯦꯡ ꯋꯥꯏꯀꯣ ꯅꯪ ꯑꯗꯨꯝ ꯅꯁꯥ ꯑꯗꯨꯝ ꯑꯗꯨꯝ ꯐꯥꯔꯛꯑꯅꯤ
ꯅꯥꯟꯗ ꯉꯔꯥꯡ ꯉꯔꯥꯡ ꯅꯍꯥꯟ ꯈꯛꯇ ꯉꯥꯏꯌꯦꯦ ꯑꯩꯅ ꯗꯣꯛꯇꯔ ꯆꯠꯂ ꯌꯦꯡꯉꯕꯁꯦ
ꯎꯝ ꯑꯗꯨ ꯅꯪ
ꯑꯗꯣ ꯑꯩꯅ ꯅꯥꯔꯤꯗꯣ ꯍꯥꯏꯕꯤꯒꯦ ꯉꯥꯏꯈꯣ
ꯍꯣꯏ ꯍꯣꯏ
ꯅꯪ ꯌꯥꯎꯗꯕꯩꯅꯦꯌꯦ
ꯑꯁ
ꯅꯪ ꯋꯥꯠꯄꯒꯤ ꯅꯥꯔꯤꯅꯦ ꯉꯁꯤꯗꯩꯗꯤ ꯐꯔꯅꯨ
ꯑꯣ ꯑꯗꯨ ꯑꯣꯏꯔꯒꯗꯤ ꯑꯩ ꯑꯗꯨꯝ ꯇꯧꯔꯛꯄ ꯇꯥꯔꯤꯅꯦ
ꯎꯝ
ꯎꯝ ꯑꯗꯨ ꯑꯣꯏꯔꯗꯤ ꯅꯪꯒꯤ ꯍꯧꯖꯤꯛ ꯍꯛꯆꯥꯡꯁꯦ ꯑꯩꯉꯣꯟꯗ ꯂꯩꯔꯦꯕꯀꯣ ꯑꯩꯅ ꯐꯍꯟꯕ ꯌꯥꯔꯦꯕ ꯑꯗꯨ ꯑꯣꯏꯔꯗꯤ ꯄ꯭ꯔꯤꯊꯤꯕꯤꯗ ꯈ꯭ꯋꯥꯏ ꯇꯥꯡꯕ ꯈꯨꯗꯝꯁꯦ ꯑꯩ ꯑꯣꯏꯔꯤꯅꯦ
ꯎꯝ ꯃꯥꯜꯂꯦ ꯑꯣꯏꯔꯕ ꯃꯥꯜꯂꯦ ꯀꯔꯤ ꯏꯟꯗꯤ ꯃꯈ ꯈꯖ ꯆꯥꯕꯅꯝꯕ ꯎꯝ
ꯊꯦꯡꯌ
ꯇꯥꯗꯦ ꯀꯩ ꯍꯥꯏꯅꯣ
ꯀ
ꯌꯦꯟꯗꯦꯝ ꯈꯛꯇ ꯆꯥꯕ꯭ꯔꯕ
ꯌꯦꯦꯝ ꯌꯦꯗꯦꯝ ꯈꯇꯣꯟ ꯁꯥꯗꯦꯍꯦ ꯑꯗꯨꯝ ꯍꯋꯥꯏ ꯆꯝꯄ ꯋꯥꯏ ꯆꯝꯐꯨꯠꯅꯦ ꯑꯗꯨꯒ ꯗꯥꯜ ꯀꯥꯡꯉꯧ ꯑꯩꯗꯣ
ꯎꯝ
ꯂꯣꯛ ꯈꯨꯒꯦ ꯈꯨꯒꯦ ꯇꯧꯋꯦꯕꯀꯣ
ꯑꯥ
ꯑꯗꯨ ꯑꯩ ꯉꯁꯥꯏ ꯍꯤꯗꯥꯛ ꯂꯩꯕ ꯆꯠꯄꯅꯦꯕ
ꯎꯝ
ꯑꯗꯨꯒ ꯃꯣꯏꯅ ꯍꯥꯏꯔꯛꯄꯗꯣ ꯑꯩ ꯍꯤꯗꯥꯛ ꯆꯥꯗ꯭ꯔꯁꯨ ꯌꯥꯏ ꯅꯪꯒꯤ ꯈꯣꯟ ꯇꯥꯔꯗꯤ ꯐꯔꯅꯤ ꯍꯥꯏꯔꯛꯄ
ꯑꯁ ꯑꯁ ꯑꯁ ꯑꯁ ꯅꯪꯒꯤꯁꯤꯕꯨ ꯑ ꯃꯇꯧ ꯇꯝ ꯑꯃ ꯍꯥꯏꯔ
ꯁꯤꯕꯨꯨꯅꯦ ꯑꯗꯨ ꯍꯧꯖꯤꯛꯇꯤ ꯂꯧꯈꯕꯗ ꯈꯔꯕꯨꯗꯤ ꯍꯟꯊꯔꯦꯀꯣ
ꯎꯝ
ꯅꯪꯗꯤ ꯂꯧ ꯁꯨꯗ꯭ꯔꯣ
ꯁꯨꯋꯦ
ꯑꯩꯁ ꯁꯨꯕ ꯍꯩꯕ꯭ꯔꯥ
ꯍꯩꯔꯦ ꯍꯩꯔꯝꯗꯕ ꯃꯥꯟꯕ꯭ꯔꯕ ꯍꯩꯔꯣꯏꯗꯕꯒ ꯃꯥꯟꯕ꯭ꯔꯕ
ꯃꯥꯟꯗꯤ ꯃꯥꯟꯕ ꯅꯠꯇꯦꯗ ꯑꯗꯨꯕꯨ ꯆꯤꯡꯅꯕ ꯍꯥꯏ ꯇꯔꯦ
ꯑꯁ ꯀꯟꯐꯥꯔꯝ ꯇꯥꯗꯕ ꯍꯩꯌꯦ
ꯑꯣ ꯌꯣꯄꯥꯛ ꯑꯁꯤ ꯌꯥꯝ ꯄꯥꯏꯕ ꯍꯩꯔꯝꯗꯧ ꯃꯥꯜꯂꯦꯀꯣ
ꯎꯝ ꯀꯣ ꯇꯧꯔꯛꯏꯗ ꯇꯗꯣ ꯍꯟꯗꯛ ꯈꯛꯇꯅ ꯇꯧꯖꯕꯅꯤ ꯍꯇꯗꯤ ꯀꯩꯅꯣ
ꯍꯥꯏꯅꯦ ꯑꯗꯨ ꯑꯣꯏꯔꯗꯤ ꯅꯪꯁꯦ ꯕꯛꯁꯨ ꯀꯟꯕ ꯑꯗꯨꯒ ꯃꯤꯅꯨꯡꯁꯤꯁꯨ ꯌꯥꯝ ꯆꯦꯟꯕ ꯂꯩꯁꯥꯕꯤ ꯑꯃꯅꯤꯅꯦ
ꯑ ꯑ ꯋꯥꯔꯤꯗꯤꯀꯣ
ꯀꯩꯅꯣ ꯃꯤꯅ ꯌꯥꯝ ꯊꯥꯒꯠꯄꯤꯔꯒ ꯋꯥꯔꯤꯗꯤ ꯀꯥꯏꯅ
ꯊꯕꯛꯇꯣ ꯌꯥꯝ ꯀꯟꯗꯕ ꯑꯗꯨꯒꯤ
ꯎꯝ ꯎꯝ ꯑꯗꯨꯑꯣꯏꯗꯤ ꯃꯤꯅꯨꯡꯁꯤꯗꯤ ꯂꯩꯌꯦ ꯁꯤꯅꯦꯕ
ꯃꯤꯅꯨꯡꯁꯤꯕꯗꯤ ꯍꯣꯏ ꯏꯁꯥꯅ ꯊꯥꯒꯠꯄꯗꯤ ꯅꯠꯇꯦꯕꯀꯣ ꯑꯗꯨꯝ ꯃꯤꯅ ꯐꯠꯇꯕ ꯇꯥꯔꯁꯨ ꯑꯩꯈꯣꯏꯗꯤ ꯈꯟꯊꯕ ꯍꯩꯌꯦꯕ
ꯑꯁ ꯑꯗꯨꯒꯨꯝꯕ ꯃꯤꯅꯦ ꯑꯩꯅ ꯅꯍꯥꯟꯅꯦ ꯄ꯭ꯔꯤꯊꯤꯕꯤ ꯑꯀꯣꯏꯕꯗ ꯊꯤꯔꯤꯁꯦ
ꯑꯁꯤꯗꯤ ꯐꯪꯉꯕꯣ
ꯐꯪꯉꯦ ꯐꯉꯦ ꯎꯝ ꯣꯛꯛꯇꯁꯤꯂꯒꯦ
ꯇꯁꯜꯂꯣ
ꯁꯤꯤꯡꯃꯅꯤ ꯀ
ꯎꯝ
ꯍꯌꯦꯡ ꯅꯨꯡꯥꯏ ꯅꯪ ꯑꯃꯨꯛ ꯍꯣꯡꯗꯣꯛ ꯍꯣꯡꯖꯤꯟ ꯇꯧꯕ ꯌꯥꯔꯍꯦ
ꯇꯧꯔꯣꯏ ꯇꯧꯔꯣꯏ ꯅꯪꯅꯕꯨ ꯑꯩ ꯂꯨꯅ ꯇꯧꯕꯤꯔꯗꯤ ꯀꯃꯥꯏꯅ
ꯂꯨꯅ ꯇꯧꯕ ꯍꯥꯏꯕꯕꯨ ꯀꯣ
ꯎꯝ
ꯊꯕꯛ ꯁꯨꯍꯜꯂꯣꯏ
ꯑꯗꯨ ꯅꯪꯅ ꯇꯧꯒꯗꯕꯗꯤ ꯆꯥꯛ ꯌꯦꯟꯁꯥꯡ ꯊꯣꯡꯕ ꯐꯤꯔꯣꯜ ꯁꯨꯕ ꯁꯤ ꯌꯥꯔꯦ
ꯄꯤꯔꯣꯣꯟ ꯁꯨꯝꯕ ꯀꯥꯏꯅ ꯁꯨꯕꯤꯒꯦꯅꯦ ꯍꯟꯗꯛ ꯍꯟꯗꯛꯇꯤ ꯇꯥꯟ ꯗꯦ ꯀꯩꯅꯅꯂꯣꯏꯗꯤꯥꯟꯗ ꯃꯔꯔꯛ ꯦ ꯎ ꯋꯥꯁꯤꯡ ꯃꯦꯆꯤꯟ ꯂꯩꯔꯤꯗꯨꯕꯣ ꯀꯩꯝ ꯀꯥꯏꯗꯦ
ꯑꯩꯗꯤ ꯑꯗꯨꯒꯨꯝꯕ ꯃꯦꯆꯤꯟꯗ ꯁꯨꯕꯗ ꯄꯥꯝꯗꯦꯌꯦ
ꯍꯣꯏ ꯀꯩꯅꯣꯗꯣ ꯐꯔꯤꯠ ꯎ ꯀꯩꯀꯩ ꯋꯥꯏꯒꯨꯝꯕ ꯑꯐꯕꯗꯨꯗꯤ ꯁꯨꯒꯅꯣꯕꯀꯣ ꯑꯗꯣ ꯌꯨꯝꯗ ꯂꯩꯕꯁꯤꯡ ꯂꯧ ꯆꯠꯄꯁꯤꯡꯗꯨꯗꯤ ꯑꯗꯨꯝ ꯁꯨꯕ ꯌꯥꯏꯌꯦ ꯀꯩ ꯀꯥꯏꯗꯦ
ꯑ ꯑꯗꯨ ꯑꯗꯨꯗꯤ ꯆꯞ ꯆꯥꯔꯦ ꯎꯝꯝ
ꯎꯝ
ꯅꯪꯁꯤꯀꯣ
ꯎꯝ
ꯂꯧꯧꯗꯒ ꯄꯨꯔꯒ ꯑ ꯎꯔꯨꯝꯗꯒ ꯐꯝꯍꯜꯂꯒ ꯀꯣ ꯑꯩꯅ ꯊꯕꯛ ꯁꯨꯕꯗꯣ ꯌꯦꯡ ꯑꯣꯏꯍꯟꯗꯣꯏꯅꯦꯕ
ꯋꯥꯔꯤꯔꯤꯗꯤ ꯑ ꯑꯩꯀꯗ ꯑꯩꯗꯤꯀꯣ
ꯁꯦ ꯅꯌꯦ ꯑꯪꯒꯨꯔꯒꯨꯝꯕ ꯁꯦꯝꯒꯨꯝꯕ ꯍꯩꯅꯧꯒꯨꯝꯕ ꯇꯃꯥ ꯂꯩꯩꯔꯛꯑꯒꯀꯣ
ꯎꯝ
ꯑꯃꯃꯝ ꯆꯥꯍꯜꯂꯒ ꯍꯥ
ꯍ
ꯑꯗꯨꯗ ꯔꯦꯗꯤꯑꯣꯗ ꯏꯁꯩ ꯑꯃ ꯊꯥꯔꯒ
ꯍ ꯁꯤꯒꯨꯝꯕ ꯋꯥꯔꯤ ꯁꯥꯟꯅꯕ ꯐꯪꯕꯁꯦ ꯅꯪ ꯈꯛꯇꯅꯤꯍꯦ ꯑꯕ ꯇꯥꯕ꯭ꯔꯣ ꯎꯝ ꯇꯥꯏ
ꯅꯦꯠꯛ ꯁꯦꯁꯟ ꯅꯨꯡꯉꯥꯏ
ꯁꯤꯒꯨꯝꯕ ꯑꯩꯒꯤꯗꯤ ꯅꯨꯡꯉꯥꯏꯌꯦ ꯐꯥꯏꯚ ꯖꯤ ꯐꯨꯜꯅꯦ ꯐꯪꯉꯁꯦ
ꯎꯝ ꯎ ꯐꯝꯃꯟꯕꯒꯤ ꯑꯣꯏꯔꯝꯅꯤ ꯑꯗꯨꯗꯤ
ꯎꯝ
ꯈꯪꯗ꯭ꯔꯦ ꯑꯗꯨꯕꯨꯗꯤ
ꯎꯝ ꯄꯨꯁꯨ ꯋꯥꯗꯤ ꯋꯥꯏ ꯀ
ꯎꯝ
ꯑꯗꯨ ꯎꯄꯥꯏꯗꯤ ꯂꯩꯇꯦꯗꯣ
ꯅꯪꯦ ꯂꯧ ꯂꯣꯏꯅ ꯍꯩꯕ꯭ꯔꯣ ꯍꯥꯏꯗꯤ ꯂꯧ ꯊꯕꯛ ꯁꯨꯕꯗꯣ ꯂꯣꯏꯅ ꯍꯩꯕ꯭ꯔꯣ
ꯍꯩꯌꯦꯗ ꯑꯩꯈꯣꯏꯗꯤ ꯖꯨꯒꯥꯂꯤꯁꯨ ꯍꯩꯑꯦ ꯃꯤꯁꯇ꯭ꯔꯤꯁꯨ ꯍꯩꯑꯦ
ꯎꯝ
ꯑꯗꯨꯕꯨ ꯃꯔꯛ ꯃꯔꯛꯇꯗꯤ ꯂꯝꯕꯤ ꯍꯦꯛꯇ ꯃꯥꯡꯉꯦꯕ ꯇꯥꯕꯔ ꯑꯗꯨꯀꯣ